ꯎ ꯃꯔꯨꯞ
ꯃꯔꯨꯞ ꯇꯥꯕ꯭ꯔꯣ
ꯅꯨꯡꯉꯥꯏꯔꯤꯕꯣ ꯃꯔꯨꯞ
ꯅꯨꯉꯥꯏꯔꯤꯌꯦ
ꯑꯣ ꯆꯥꯛ ꯏꯁꯤꯡ ꯎꯅꯔꯕꯣ ꯀꯃꯥꯏ ꯇꯧꯔꯒꯦ
ꯑꯁ ꯑꯩꯗꯤ ꯃꯤ ꯂꯩꯖꯗꯝꯅꯤꯅ ꯊꯣꯡꯉꯦ ꯇꯧ ꯊꯣꯡꯉꯤ
ꯑꯩꯖꯦ ꯃꯔꯨꯞꯇ ꯀꯩꯅꯣꯝꯃ ꯍꯪꯒꯦꯅ
ꯑꯥꯎ ꯍꯪꯉꯣ
ꯀꯩꯅꯣꯅꯦ ꯑꯥ ꯑꯩꯈꯣꯏꯒꯤ
ꯌꯥꯅꯤ
ꯐꯥꯝꯗꯣ
ꯑꯥ ꯑꯥ
ꯑꯗꯨꯗꯣ ꯉꯥꯖꯦ ꯁꯤꯖꯜꯂꯛꯄ ꯑꯗꯣ ꯏꯇꯥꯎꯍꯣꯏ ꯀꯩꯀꯩ ꯈꯪꯕ ꯂꯩꯒꯦꯅ
ꯉꯥ ꯀꯩꯗꯧꯕ ꯍꯥꯏꯅꯣ
ꯉꯥ ꯑꯗꯨ ꯁꯤꯖꯤꯜꯂꯛꯄ ꯑꯩꯈꯣꯏꯒꯤ ꯏꯁꯤꯡ ꯐꯠꯇꯕꯩꯅꯤ ꯈꯪꯗꯦ ꯑꯃ ꯐꯠꯇꯕꯩꯅꯤ ꯈꯪꯗꯦ
ꯎ ꯉꯥꯗꯣ ꯁꯤꯖꯤꯜꯂꯦ ꯍꯥꯏꯔꯕ ꯑꯗꯨꯗꯤꯅꯦ
ꯎꯝ
ꯑ ꯑꯩꯈꯣꯏꯒꯤ ꯂꯐꯨ ꯂꯩꯗꯅ
ꯑꯧ
ꯂꯐꯨꯗꯣ
ꯑꯩꯈꯣꯏ ꯈꯔ ꯀꯨꯞꯅ ꯀꯨꯞꯅ ꯑꯗꯨꯁꯨ ꯈꯔ ꯄꯧꯇꯛ ꯄꯧꯇꯛꯅ ꯁꯣꯏꯔꯒ ꯊꯥꯗꯕꯗꯣ
ꯑꯣ
ꯑꯗꯨꯁꯨ ꯐꯩ ꯍꯥꯏ ꯑꯩꯅ ꯁꯨꯝ ꯇꯥꯕꯗ ꯑꯗꯒꯤ ꯅꯪꯒꯤ ꯅꯪꯅ ꯉꯥ ꯁꯤꯔꯤꯗꯣ ꯏꯁꯤꯡ ꯀꯨꯝꯃꯛꯄꯒꯤ ꯑꯣꯏꯗꯣꯏ ꯅꯠꯇ꯭ꯔꯣ
ꯏꯁꯤꯡ ꯄꯨꯝꯕꯒꯤ ꯑꯣꯏꯗꯧ ꯃꯥꯜꯂꯦꯕ ꯑꯗꯒꯤ ꯉꯥꯖꯦ ꯁꯤꯖꯤꯜꯂꯛꯄꯁꯤꯗ ꯑꯩꯖꯦ ꯀꯩꯗꯧꯗꯣꯏꯅꯣ ꯈꯪꯗꯗꯅ ꯏꯇꯥꯎꯗ ꯍꯪꯉꯛꯏꯅꯤ
ꯃꯥꯅꯦ ꯃꯥꯅꯦ ꯏꯁꯤꯡꯗꯣ ꯄꯨꯝꯃꯦ ꯑꯗꯨꯗꯤ ꯑꯩꯈꯣꯏꯒꯤ ꯅꯪꯒꯤ ꯏꯁꯤꯡꯒꯤ ꯃꯈꯥꯗꯣ
ꯑꯥꯎ
ꯏꯁꯤꯡ ꯃꯅꯨꯡꯗ ꯐꯠꯇꯕ ꯁꯣꯏꯅ ꯂꯩꯔꯝꯃꯅꯤ ꯅꯪ ꯍꯥꯟꯅ ꯀꯩꯅꯣ ꯇꯧꯕ꯭ꯔꯣ ꯅꯍꯣꯏꯒꯤ ꯉꯥꯒꯤ ꯃꯆꯤꯟꯖꯥꯛ ꯑꯣꯏꯅꯕꯅꯤꯅ ꯑꯩꯈꯣꯏꯒꯤ ꯐꯧ ꯍꯨꯟꯖꯤꯜꯂꯒ ꯈꯔ ꯐꯧꯗꯣ ꯈꯔ ꯆꯥꯎꯈꯠꯂꯛꯀꯥꯟꯗ ꯉꯥ ꯁꯖꯤꯛꯅ ꯆꯥꯕ ꯌꯥꯔꯦ ꯁꯖꯤꯛ ꯑꯣꯏꯔꯦ ꯍꯥꯏꯔ ꯀꯥꯟꯗ ꯏꯁꯤꯡ ꯊꯥꯖꯂꯒ ꯉꯥ ꯊꯥꯗꯕ ꯑꯗꯨꯃꯥꯏꯅ ꯇꯧꯕꯤꯔꯕ
ꯑꯣ ꯇꯧꯒꯤꯌꯦ ꯇꯧꯒꯤꯌꯦ
ꯑꯣ ꯑꯗꯨꯗꯅꯤ ꯃꯈꯥ ꯅꯣꯏ ꯄꯨꯝꯃꯤꯗꯣ ꯃꯈꯥꯒꯤ ꯂꯩꯉꯩ ꯂꯣꯏ ꯄꯨꯝꯃꯝꯃꯅꯦꯕ ꯑꯗꯨꯗꯤꯅꯦ ꯀꯃꯥꯏꯅ ꯇꯧ ꯏꯁꯤꯡ ꯂꯦꯡꯉꯨꯔꯅꯨ
ꯎꯝ
ꯏꯁꯤꯡ ꯂꯦꯡꯉꯨꯔꯅꯨ ꯏꯁꯤꯡ ꯂꯦꯡꯗꯕꯤ ꯊꯝꯃꯣ ꯏꯁꯤꯡꯗ ꯂꯦꯡꯉꯨꯔꯗꯤ ꯃꯈꯥꯒꯤ ꯄꯨꯝꯃꯤꯗꯣ ꯑꯃꯨꯛ ꯃꯊꯛꯇ ꯑꯃꯨꯛ ꯑꯣꯟꯈꯠꯂꯒ ꯑꯗꯨꯗꯣ ꯑꯃꯨꯛ ꯉꯥ ꯍꯦꯟ ꯁꯤꯔꯅꯦꯕꯀꯣ
ꯑꯣ
ꯑꯗꯨꯅ ꯑꯍꯥꯟꯕꯗ ꯍꯧꯖꯤꯛ ꯂꯐꯨꯗꯣ ꯍꯥꯟꯅ ꯁꯣꯏꯔꯣ ꯑꯗꯨꯒ ꯊꯥꯗꯔꯣ
ꯑꯣ
ꯑꯗꯨ ꯍꯣꯏ ꯑꯗꯨ ꯃꯉꯥꯏ ꯑꯗꯨꯩ ꯁꯨꯝ ꯍꯦꯟꯖꯜꯂꯛꯑꯒꯅ ꯉꯥꯗꯣ ꯐꯥꯗꯣꯛꯄ ꯑꯃ ꯑꯗꯨ ꯅꯠꯇꯔꯗꯤ ꯌꯥꯔꯔꯣꯏ
ꯎꯝ ꯉꯥ ꯐꯅꯌꯥꯝ ꯊꯥꯗꯔꯨꯏꯅꯤꯅꯦ
ꯑꯁ ꯑꯗꯨꯗꯤ ꯁꯨꯃꯥꯏꯅ ꯇꯧꯔꯣ ꯅꯪ ꯏꯝꯐꯥꯜꯗꯣ ꯁꯤꯠꯇꯣꯛꯑꯣ ꯁꯤꯠꯇꯣꯛꯑꯒ ꯉꯥꯗꯣ ꯑꯗꯨꯅꯤ ꯉꯥꯗꯣ ꯃꯌꯥꯝ ꯁꯤꯗ꯭ꯔꯤꯉꯩꯗ ꯑꯇꯣꯞꯄꯗ ꯊꯪꯗꯣꯛꯍꯧꯔꯣ ꯑꯗꯨꯅꯗꯗꯤ ꯌꯥꯔꯔꯣꯏ
ꯑꯩ ꯑꯩꯅ ꯈꯟꯕꯗꯅꯦ
ꯑꯥ
ꯇꯧꯕꯅꯤꯅ ꯐꯖꯅ ꯁꯤꯠꯇꯣꯛꯑꯒ ꯏꯁꯤꯡ ꯑꯣꯏꯅ ꯃꯈꯥꯁꯨ ꯁꯦꯡꯇꯣꯛꯑꯒꯅꯦ ꯏꯁꯤꯡ ꯑꯣꯏꯅ ꯅꯧ ꯅꯧꯅ ꯄꯨꯜꯂꯞ ꯁꯤꯜꯂꯒ ꯁꯨꯃꯥꯏꯅ ꯇꯧꯔꯁꯤꯅꯅ ꯈꯟꯕ
ꯏꯁꯤꯡ ꯊꯥꯖꯤꯟꯕ
ꯑꯣ ꯄꯨꯜꯂꯞ ꯃꯈꯥ ꯁꯦꯡꯇꯣꯛꯑꯒ ꯁꯤꯠꯇꯣꯛꯑꯒ ꯀꯪꯍꯜꯂꯦꯗꯅ ꯑꯗꯨꯃꯥꯏꯅ ꯇꯧꯔ ꯑꯗꯨꯃꯥꯏꯅ ꯇꯧꯁꯤꯔꯅꯁꯨ ꯈꯜꯂꯦ
ꯎꯝ
ꯑꯗꯣ ꯏꯇꯥꯎ ꯑꯗꯨꯋꯥꯏꯗ ꯑꯩꯈꯣꯏꯒꯤ ꯂꯂꯣꯟꯕꯤ ꯉꯥ ꯊꯥꯕ ꯆꯠꯄꯒ ꯂꯩꯕ꯭ꯔꯣ
ꯂꯩ ꯂꯩ ꯑꯦ ꯑꯩꯈꯣꯏꯔꯣꯝꯁꯦ ꯃꯌꯥꯝ ꯂꯩꯔꯤꯅꯦ
ꯑꯣ ꯑꯗꯨꯅꯦ ꯑꯗꯨꯗꯤ ꯉꯥꯁꯦ ꯐꯥꯗꯣꯛꯂꯣꯏꯔꯒ ꯊꯥꯕꯗꯣ
ꯎꯝ ꯎꯝ ꯑꯩ ꯊꯥꯔꯛꯀꯦ ꯑꯩ ꯊꯥꯔꯛꯀꯦ ꯅꯪ ꯊꯥꯕꯗꯣ ꯍꯥꯏꯔꯛꯑꯣ
ꯑꯗꯨꯃꯥꯏꯅ ꯊꯥꯗꯣꯛꯇꯗꯤ ꯉꯥꯁꯦ ꯌꯥꯗꯤ ꯌꯥꯔꯕꯅꯦꯕꯀꯣ ꯌꯥꯝ ꯀꯟꯅ ꯀꯩꯅꯣ ꯇꯧꯕ ꯅꯠꯇ꯭ꯔꯁꯨ ꯑꯗꯨꯝ ꯌꯥꯔꯕ ꯆꯥꯡꯗꯅꯦꯕ ꯉꯥꯖꯦ ꯑꯗꯨ ꯁꯨꯃꯥꯏꯅ ꯇꯧꯔꯒ ꯐꯥꯗꯣꯛꯇ꯭ꯔꯗꯤ ꯑꯃꯨꯛ ꯂꯣꯏ ꯃꯥꯡꯗꯣꯔꯤꯕ ꯂꯥꯏꯟꯖꯦ ꯍꯥꯟꯅ ꯀꯩꯅꯣꯖꯦ ꯍꯥꯟꯅ ꯂꯧꯅꯍꯧꯗ꯭ꯔꯗꯤ ꯄꯥꯎꯖꯦ ꯍꯥꯟꯅ ꯂꯧꯅꯍꯧꯗ꯭ꯔꯗꯤ
ꯍꯥꯏꯔꯛꯑꯣ ꯅꯪ ꯁꯤꯠꯄꯒ ꯑꯩ ꯂꯂꯣꯟꯕꯤꯗꯣ ꯊꯥꯔꯛꯀꯦ
ꯍꯣꯏ ꯍꯣꯏ
ꯅꯠꯇ꯭ꯔꯗꯤ ꯉꯥꯗꯣ ꯁꯨꯝ ꯁꯤꯖꯤꯜꯂꯛ ꯁꯨꯝ ꯁꯤꯖꯤꯜꯂꯛ ꯅꯪ ꯁꯦꯂꯦꯞꯐꯥꯎ ꯃꯥꯡꯉꯅꯤ
ꯑꯥ ꯑꯗꯨꯅꯦ ꯇꯧꯏꯖꯦ ꯃꯊꯥ ꯁꯥꯏ ꯏꯇꯥꯎꯍꯣꯏꯖꯨ ꯂꯥꯛꯑꯣ ꯀꯩꯅꯣ ꯐꯥꯔꯝ ꯁꯤꯠꯄ ꯈꯣꯠꯄꯒꯤ ꯏꯇꯥꯎꯁꯨ ꯌꯥꯎꯔꯛ ꯂꯥꯎ ꯀꯩꯅꯣ
ꯂꯥꯛꯇꯣꯔꯨꯝꯅꯦ ꯂꯥꯛꯇꯣꯔꯨꯝ ꯍꯥꯏꯔꯛꯑꯣ ꯁꯤꯜꯂꯀꯥꯟꯗ ꯑꯩꯁꯨ ꯂꯥꯛꯇ ꯍꯦꯛꯇ ꯀꯩꯅꯣ ꯇꯧꯔꯗꯕꯅꯤ ꯑꯩꯅ ꯍꯥꯏꯗꯣꯏꯕꯨ ꯐꯥꯔꯝꯕ ꯈꯔ ꯊꯨ ꯁꯤꯠꯂꯣ ꯑꯣ ꯉꯥꯗꯨ ꯁꯨꯝ ꯁꯨꯝ ꯁꯤꯖꯤꯜꯂꯛꯑꯅꯤꯕ ꯀꯨꯏꯔꯗꯤ ꯍꯦꯟꯅ ꯁꯤꯔꯅꯤ ꯑꯗꯨꯅ ꯑꯍꯥꯟꯕꯗ ꯏꯁꯤꯡ ꯑꯇ ꯈꯔ ꯆꯤꯡꯊꯣꯛꯑꯣ ꯈꯔ ꯏꯁꯤꯡ ꯏꯁꯤꯡꯗꯣ ꯆꯤꯡꯊꯣꯛꯑꯀꯥꯟꯗ ꯈꯣꯠꯄ ꯌꯥꯔꯦ ꯍꯥꯏꯔ ꯀꯥꯟꯗ ꯀꯣꯠꯂꯣ ꯑꯩ ꯂꯂꯣꯟꯕꯤ ꯀꯩꯀꯩꯗꯨ ꯊꯥꯔꯛꯑꯒꯦ
ꯍꯣ
ꯅꯣꯏꯔꯣꯝꯗꯗꯤ ꯉꯥꯗꯣ ꯀꯌꯥ ꯀꯌꯥ ꯈꯛ ꯄꯤꯅꯔꯤꯒꯦ ꯉꯥ ꯄꯨꯛꯂꯥꯎꯕꯤꯌꯣ ꯀꯩꯌꯣ ꯔꯧꯒꯗꯤ
ꯑꯗꯨꯝꯕꯗꯣ ꯑꯩꯈꯣꯏꯒꯤ ꯆꯟꯅꯤꯒ ꯌꯥꯡꯈꯩ ꯑꯗꯨꯃꯥꯏꯅ ꯊꯥꯏꯌꯦ ꯍꯣꯡꯉꯦ
ꯑꯣ ꯑꯣ
ꯍꯣꯏ ꯀꯩꯅꯣꯗꯗꯤ ꯕꯖꯥꯔꯗꯗꯤ ꯆꯍꯨꯝ ꯌꯥꯡꯈꯩ ꯑꯗꯨꯃꯥꯏꯅ ꯊꯥꯅꯩꯗꯅ
ꯎꯝ
ꯍꯣꯡꯉꯦ ꯆꯩꯔꯥꯎꯕ ꯂꯣꯏꯒꯤꯕ ꯀꯩꯒ ꯍꯣꯡꯗꯔꯛꯄ ꯍꯥꯏꯗꯣꯏꯔꯥ ꯀꯔꯤꯅꯣ
ꯍꯣꯏ
ꯉꯥ ꯃꯈꯟꯦ ꯐꯖꯅ ꯊꯥꯗꯕꯅꯦ ꯍꯟꯗꯛꯁꯦ ꯑꯩꯈꯣꯏꯒꯤ ꯕꯥꯎ ꯀꯥꯏꯅ ꯂꯩꯗꯅ ꯃꯩꯇꯩꯒꯤ ꯉꯥ
ꯎꯝ
ꯑꯩꯈꯣꯏꯒꯤ ꯃꯀꯣꯛ ꯃꯌꯥꯗꯒ ꯑꯩꯈꯣꯏꯒꯤ ꯈꯤꯇꯪꯒ ꯇꯨꯝꯈꯠꯄꯤꯗꯣ ꯑꯍꯥꯎꯕ ꯉꯥꯗꯣ ꯑꯗꯨꯀꯥꯗꯣ ꯊꯥꯗꯔꯤꯕꯅꯤꯅꯦ ꯃꯌꯥꯝ ꯑꯃ
ꯎꯝ ꯎꯝ ꯑꯗꯨꯗꯤ ꯅꯪꯖꯦ ꯂꯂꯣꯟꯕꯤ ꯇꯔꯨꯛ ꯇꯔꯦꯠ ꯃꯨꯛꯇꯤ ꯊꯥꯔꯛꯇ ꯌꯥꯔꯔꯣꯏꯀꯣ
ꯎꯝ ꯉꯥ ꯌꯥꯝꯃꯦ ꯉꯥ ꯌꯥꯝꯃꯦ
ꯑꯌꯨꯛ ꯑꯌꯨꯛꯁꯦ ꯌꯦꯡꯕ ꯅꯨꯡꯉꯥꯏꯔꯝꯕꯅꯦ
ꯎꯝ
ꯇꯛꯀ ꯈꯨꯔ ꯀꯥꯟꯗ ꯉꯥꯁꯤꯡꯁꯦ ꯑꯩꯈꯣꯏꯒꯤ ꯖꯨꯞꯀ ꯂꯨꯞꯄꯒ ꯇꯧꯕꯤꯗꯣ
ꯍꯣꯏꯅꯦ ꯍꯣꯏꯅꯦ ꯎꯝ
ꯐꯔꯦꯅꯦ ꯁꯤꯠꯇꯣꯛꯑꯒ ꯌꯦꯡꯉꯣ ꯏꯟꯖꯤꯟꯗꯨ ꯏꯟꯖꯤꯟ ꯊꯥꯗꯕ ꯍꯧꯔꯣ ꯁꯤꯠꯇꯣꯛꯄ ꯍꯧꯔꯣ ꯏꯁꯤꯡꯗꯣ
ꯎꯝ
ꯍꯌꯦꯡꯗꯒꯤꯔ ꯀꯩꯅꯣꯝꯃ ꯑꯩ ꯑꯗꯨꯒ ꯍꯌꯦꯡ ꯃꯊꯪꯗ ꯑꯩ ꯂꯂꯣꯟꯕꯤ ꯊꯥꯔꯛꯑꯒꯦ
ꯍꯣ ꯍꯣꯏ ꯍꯣꯏ
ꯑꯩꯅꯁꯨ ꯈꯔ ꯍꯥꯏꯔꯒꯦ ꯄꯩꯁꯥ ꯅꯨꯡꯁꯥꯗꯣ ꯉꯥ ꯆꯤꯡ ꯈꯣꯠꯄꯗꯣ ꯍꯥꯏꯗꯤ ꯂꯂꯣꯡꯕꯤꯔꯁꯤ ꯄꯩꯁꯥꯗꯗꯤ ꯅꯨꯡꯉꯥꯏꯇꯦꯗꯗꯅ
ꯃꯥꯅꯤ ꯃꯥꯅꯤ
ꯂꯧꯅꯤ ꯂꯧꯔꯒ ꯄꯣꯠꯆꯩꯩꯗꯣ ꯑꯗꯨꯅ ꯑꯩꯅ ꯁꯣꯝꯗꯒꯤ ꯍꯥꯏꯔꯛꯒꯦ ꯑꯗꯣꯝꯗꯨꯁꯨ ꯈꯔ ꯀꯩꯅꯣꯝ ꯇꯧꯔ ꯆꯥꯎ ꯀꯩꯅꯣ ꯇꯧ ꯑꯗꯨꯗꯤ ꯉꯥꯗꯣ ꯑꯁ ꯆꯥꯗꯣ ꯂꯧ ꯌꯥꯔꯗꯤ ꯑꯩꯁꯨ ꯈꯔ ꯂꯧꯍꯧꯒꯦꯅ ꯊꯥꯗꯒꯦꯅꯦ ꯑꯩꯗꯣ
ꯑꯣ ꯂꯧꯕꯗꯤ ꯆꯥꯔ ꯂꯧꯕꯗꯤ ꯌꯥꯅꯤ ꯆꯥꯔ ꯂꯧꯕ ꯑꯩ ꯄꯨꯈ꯭ꯔꯤ ꯑꯃꯒꯁꯨ ꯂꯩꯔꯤꯕ ꯑꯁꯤ ꯁꯤꯗꯩꯗꯅ ꯑꯩꯈꯣꯏꯒꯤ ꯃꯆꯥ ꯏꯁꯄꯣꯟꯁ ꯁꯦꯝꯕꯗꯣ ꯑꯩꯈꯣꯏꯒꯤ ꯀꯩ ꯍꯥꯏꯅꯤ ꯑꯩꯈꯣꯏ ꯉꯥ ꯆꯥꯔ ꯁꯦꯝꯕꯗꯣ
ꯑꯣ
ꯑꯗꯨꯗ ꯃꯆꯥ ꯃꯆꯥ ꯃꯌꯥꯝ ꯂꯩꯌꯦꯕ
ꯎꯝ
ꯑꯗꯨꯒꯤ ꯁꯦꯝꯃꯒ ꯃꯌꯥꯝ ꯂꯩ ꯑꯗꯨꯗꯣ ꯏꯇꯥꯎꯅ ꯑꯄꯥꯝꯕ ꯈꯜꯂꯒ ꯌꯥꯒꯅꯤ ꯑꯗꯨꯝ ꯂꯧꯕ
ꯑꯗꯨꯗꯤ ꯑꯩ ꯍꯌꯦꯡ ꯂꯥꯛꯄ ꯑꯃ ꯗꯔꯀꯥꯔ ꯑꯣꯏꯅꯤ ꯇꯧꯔꯤꯁꯦ
ꯂꯥꯛꯑꯣ ꯏꯇꯥꯎ ꯑꯩꯈꯣꯏꯒꯤ ꯎꯀꯥꯕꯤ ꯃꯆꯥꯗꯨꯗꯤ ꯄꯥꯝꯗ꯭ꯔꯣ
ꯄꯥꯝꯃꯤꯅꯦ ꯑꯗꯨꯁꯨ ꯊꯥꯗꯅꯤꯡꯉꯤꯃꯤꯅꯦ
ꯐꯠꯇꯕ ꯑꯁ ꯎꯀꯥ ꯃꯆꯥꯗꯤ ꯃꯌꯥꯝ ꯂꯩꯕꯣ
ꯎ ꯍꯣꯏ ꯑꯗꯨꯗꯤ ꯑꯩ ꯍꯌꯦꯡ ꯂꯥꯛꯑꯒꯅꯦꯀꯣ
ꯎꯝ
ꯀꯔꯤ ꯀꯔꯤ ꯀꯅ ꯇꯧ ꯌꯥꯒꯦꯗꯣ ꯑꯩ ꯌꯦꯡꯉꯒꯦ
ꯍꯣꯏ ꯍꯣꯏ ꯏꯇꯥꯎ
ꯌꯥꯗ꯭ꯔꯦꯅꯦꯁꯨ ꯐꯥꯝ ꯈꯔ ꯂꯩꯕꯗꯣ ꯉꯥ ꯈꯔ ꯊꯥꯖꯗ꯭ꯔꯅꯤꯀꯣ
ꯎꯝ ꯃꯥꯅꯦ
ꯍꯥꯟꯅꯕꯨꯗꯤ ꯈꯔ ꯊꯥꯗꯈ꯭ꯔꯕꯅꯦ ꯉꯥ ꯈꯔ ꯃꯈꯟ ꯈꯔ ꯑꯩꯁꯨ ꯈꯔ ꯂꯩꯔꯗꯤ ꯁꯤꯠꯇꯣꯛꯑꯒꯦ ꯂꯩꯕ ꯗꯣ ꯈꯔ ꯂꯩꯔ ꯁꯤꯠꯂꯒꯦ ꯑꯩꯒꯤꯗꯣ ꯑꯃꯨꯛ
ꯎꯝ
ꯃꯆꯤꯟꯖꯥꯛꯁꯤꯁꯨ ꯂꯩꯁꯤꯜꯂꯛꯇ꯭ꯔꯦꯕ ꯊꯥꯅꯕ ꯍꯧꯖꯤꯛ ꯇꯧꯔꯤꯖꯦ
ꯍꯩꯃꯥ
ꯀꯩꯅꯣꯗꯤ ꯂꯩꯒꯗ꯭ꯔꯣ ꯑꯩꯈꯣꯏꯒꯤ ꯎ ꯆꯥꯔꯒꯨꯝꯕ
ꯂꯩꯌꯦ ꯂꯩꯌꯦ ꯎꯆꯥꯔꯖꯨ ꯑꯩꯒꯤ ꯃꯃꯥꯡ ꯑꯥ
ꯎ ꯎ ꯊꯥꯖꯦꯅ ꯈꯟꯕ ꯑꯩꯅ ꯎ ꯊꯥꯕꯖꯦ ꯑꯈꯣꯏꯒꯤ ꯎ ꯃꯅꯥ ꯌꯥꯝꯅ ꯀꯦꯟꯒꯟꯕꯤ ꯀꯩꯅꯣꯗꯨꯗꯤ ꯅꯠꯇꯕ ꯑꯈꯣꯏꯒꯤ ꯃꯅꯥ ꯀꯌꯥ ꯀꯦꯟꯒꯟꯗꯕꯤ ꯑꯈꯣꯏꯒꯤ ꯃꯅꯥ ꯑꯄꯥꯛ ꯄꯥꯛꯄ ꯎ ꯂꯩꯗꯅ ꯃꯌꯥꯝ ꯑꯃ
ꯎꯝ
ꯃꯅꯥ ꯀꯦꯟꯖꯜꯂꯒ ꯑꯃꯨꯛ ꯄꯨꯈ꯭ꯔꯤꯗ ꯑꯃꯨꯛ ꯐꯠꯂꯣꯗꯣꯏ ꯁꯔꯨꯛ ꯃꯅꯥ ꯀꯌꯥ ꯀꯦꯟꯒꯟ ꯗꯕꯤ ꯎ ꯂꯩꯗꯅ ꯑꯗꯨꯝꯕꯗꯣ ꯈꯔ ꯊꯥꯒꯦꯅ ꯈꯟꯕ
ꯊꯥꯎꯋꯣ ꯊꯥꯎꯋꯣ ꯑꯩꯖꯨ ꯃꯌꯥꯝ ꯂꯩ ꯃꯃꯥꯡ ꯑꯩ ꯎ ꯆꯥꯔ ꯄꯔꯦꯡ ꯂꯩꯗꯨꯗꯤ ꯃꯃꯥꯡ ꯊꯪꯕꯒꯤ ꯄꯔꯦꯡꯗꯣ ꯑꯩ ꯎ ꯆꯥꯔ ꯉꯥꯛꯇꯅꯤ ꯑꯗꯣ
ꯎꯝ ꯐꯥꯝ ꯑꯃ ꯇꯧꯔꯤꯖꯤꯅ ꯗꯥꯏꯔꯦꯛ ꯀꯣꯛꯍꯟꯕꯁꯨ ꯅꯨꯡꯉꯥꯏꯇꯕ ꯎꯖꯤꯡꯗꯣ ꯈꯔ ꯊꯥꯖꯤꯜꯂꯒ ꯈꯔ ꯁꯪꯍꯟꯒꯦꯅ ꯇꯧꯕꯅꯤꯗ
ꯐꯩꯌꯦ ꯐꯩꯌꯦ ꯑꯗꯨꯃꯥꯏꯟ ꯇꯧꯒꯗꯕꯅꯤ ꯍꯣꯏ ꯏꯇꯥꯎꯅ ꯍꯦꯛ ꯁꯪꯉꯀꯥꯟ ꯂꯧꯕ ꯂꯥꯛꯑꯣ
ꯑꯧ ꯍꯌꯦꯡ ꯅꯪ ꯂꯥꯛꯄꯗꯣ
ꯎꯝ
ꯑꯗꯩꯗ ꯎ ꯆꯥꯔ ꯃꯈꯟ ꯈꯔ ꯄꯥꯏꯔꯛꯑꯣ
ꯎꯝ ꯄꯥꯢꯔꯛꯑꯒꯦ
ꯑꯩꯅ ꯑꯄꯥꯝꯕꯁꯨ ꯈꯔ ꯈꯟꯅꯕ ꯑꯗꯨꯒ ꯅꯣꯡꯃ ꯑꯩ ꯂꯧꯕ ꯂꯥꯛ
ꯍꯣ ꯍꯣ ꯍꯣ ꯎꯝ ꯐꯔꯦ ꯐꯔꯦ ꯑꯗꯨꯗꯤ ꯎꯝ
ꯎꯝ ꯑꯩꯖꯨ ꯆꯥꯛ ꯏꯁꯤꯡ ꯆꯥꯊꯣꯛꯅꯕ ꯇꯧꯔꯨꯔꯒꯦ ꯎꯝ ꯊꯝꯃꯒꯦꯀꯣ
ꯎꯝ